ꯑꯣ ꯀꯩꯗꯧꯕ꯭ꯔꯣ ꯇꯥꯏꯌꯦ ꯇꯥꯏꯌꯦ꯫
ꯀꯩꯗꯧꯔꯤꯅꯣ?
ꯇꯨꯝꯕ ꯍꯧꯒꯠꯄꯗ ꯉꯥꯏꯔꯤ ꯉꯁꯥꯏꯗꯒꯤ ꯇꯨꯝꯕꯅꯦ꯫
ꯑꯩꯗꯤ ꯎꯝ ꯇꯨꯝꯃꯟꯕꯒꯤꯔꯥ ꯍꯪꯗꯦꯒ ꯖꯥꯏꯌꯦꯅ ꯑꯦ ꯁꯣꯏꯔꯦ꯫
ꯅꯪꯗ ꯀꯃꯥꯏꯅ ꯇꯧꯔꯒꯦ?
ꯃꯒ ꯕꯤ ꯄꯤ ꯂ ꯇꯧꯅꯒ ꯂꯅꯦ
ꯑꯦ ꯀꯩꯅꯣ ꯔꯤꯖꯜ ꯀꯔ ꯕꯤꯄꯤꯜ ꯕꯤꯄꯤꯜꯗꯣ ꯈꯛꯇꯪ ꯉꯥꯏꯔꯛꯄ꯭ꯔꯣ?
ꯅꯠꯇ ꯄꯩ ꯇ ꯃꯦꯅꯨ ꯋꯥꯇ ꯂꯩ ꯍꯥꯏꯌꯦ ꯑꯩ꯫
ꯅꯪꯒꯤ ꯊꯕꯛ ꯅꯥꯕꯗꯣ꯫
ꯊꯕꯥꯛ ꯅꯥꯕꯒꯤꯗꯤ ꯂꯣꯏꯅꯃꯛ ꯅꯣꯔꯃꯦꯜꯅꯤ ꯍꯥꯏꯌꯦ꯫
ꯎꯝ
ꯑꯗꯨ ꯀ ꯍꯧꯖꯤꯛꯇꯤ ꯚꯥꯏꯇꯃꯤꯟ ꯗꯤ ꯗꯤꯐꯁꯤꯦꯟꯁꯤꯗꯣ? ꯂꯣ ꯈꯔꯗꯤ ꯂꯣ ꯑꯣꯏꯕ ꯃꯥꯜꯂꯦ ꯑꯩ꯫ ꯒꯤ ꯎ ꯊꯥ ꯑꯍꯨꯝꯒꯨꯗꯤ ꯆꯋꯥ ꯍꯥꯏ꯫
ꯎꯝ
ꯄꯩꯁꯥ ꯍꯧꯠ ꯆ ꯗꯥꯏꯔꯦ ꯆꯥꯏꯅꯦ꯫
ꯀꯌꯥ ꯆꯈ꯭ꯔꯦ?
ꯊꯥ ꯑꯃꯒꯤ ꯍꯟꯗꯛꯀꯤ ꯀꯅ ꯂꯨꯄꯥ ꯊꯥꯃꯒꯤ ꯑꯗꯨꯒꯤ ꯋꯥꯟ ꯊꯥꯎꯖꯟ ꯁꯤꯛꯁ ꯍꯟꯗ꯭ꯔꯦꯗ ꯍ ꯂꯩ ꯍꯤꯗꯥꯛꯇꯣ꯫
ꯄꯨꯡ ꯊꯥ ꯑꯃ ꯈꯤꯇꯪꯒꯤ?
ꯑꯥ꯫ ꯑꯃꯨꯛꯀꯉ ꯊꯥ ꯑꯍꯨꯝꯒꯤꯗꯣ ꯂꯧꯔꯗꯤ ꯉꯔꯥꯡ ꯆꯠꯄꯒ ꯉꯁꯤ ꯆꯠꯄꯒꯤ ꯇꯣꯇꯦꯜ ꯄꯥꯔꯗꯤ ꯏꯂꯚꯦꯟ ꯊꯥꯎꯖꯟꯃꯨꯛ ꯑꯗꯨꯝ ꯆꯠꯈ꯭ꯔꯦ ꯑꯩꯃꯠ ꯊꯥ ꯁꯥꯕꯗꯨ ꯂꯣꯏꯔꯦ꯫
ꯌꯥꯝꯃꯤ ꯌꯥꯝꯅ ꯍꯤꯗꯥꯛ ꯃꯃꯥꯡ ꯃꯃꯟꯗꯣ
ꯌꯥꯝꯃꯟꯦ ꯑꯩ ꯀꯥꯞꯅꯤꯡꯈ꯭ꯔꯒ ꯄꯤ ꯊꯣꯛꯑꯒ ꯂꯩꯕꯅꯤꯁꯦꯅꯦ ꯐꯥꯒꯤ ꯅꯠꯇ꯭ꯔ
ꯌꯥꯃꯤ
ꯑꯗꯨꯒ ꯍꯜꯂꯛꯑꯒ ꯀꯣꯛꯁꯦ ꯍꯟꯗꯛꯁꯦ ꯉꯥꯎꯃꯟꯕꯅꯤꯅꯅ ꯑꯃꯨꯛꯀ ꯕꯤ ꯄꯤ ꯌꯦꯡ ꯁꯤꯗ ꯑꯅ ꯌꯦꯡꯗ꯭ꯔꯁꯨ ꯑꯗꯨꯝ ꯅꯣꯔꯃꯦꯜ ꯂꯩꯒꯅꯤ ꯀꯔꯤꯝ ꯈꯟꯒꯅꯨꯅ ꯍꯥꯏꯔꯒ ꯌꯦꯡꯁꯦꯅ ꯑꯃꯨꯛꯀ ꯆꯪꯉꯒ ꯐꯥꯔꯁ ꯌꯦꯡꯕꯗ ꯑꯩꯒꯤ ꯕꯤꯄꯤꯁꯦ ꯐꯪ ꯍꯌꯦ ꯃꯣꯏꯗꯨ ꯑꯃꯨꯛꯀ ꯇ꯭ꯔꯥꯏ ꯇꯧꯁꯦꯅ ꯑꯃꯨꯛꯀ ꯇ꯭ꯔꯥꯏ ꯇꯧꯕꯗ ꯂꯣ ꯑꯣꯏꯔꯒ ꯂꯩꯕꯅ‌ꯦ ꯍꯪꯗ꯭ꯔꯦ ꯑꯩꯁ ꯃꯛꯃꯗꯦꯗ ꯆꯦ ꯀꯞ ꯑꯃ ꯆꯠ
ꯀꯩꯅꫭ ꯅꯪ ꯑꯗꯨ ꯆꯠꯂꯒ ꯑꯁ
ꯒꯥꯏꯅꯤꯒꯤ ꯃꯨꯛꯀ ꯆꯠꯂꯣ ꯍꯥꯏꯕꯤꯌꯦ ꯑꯁ ꯋꯥꯔꯕꯅꯤꯗꯥ ꯑꯩ ꯑꯁ‌ꯦꯡꯕ ꯄꯩꯁꯥ ꯆꯠꯅꯤꯡꯉꯥꯏ ꯉꯥꯛꯇ ꯃꯊꯥ ꯈꯨꯁꯥꯗ ꯂꯣꯏꯅꯖꯩꯅꯩ ꯑꯩ
ꯅꯥ ꯀꯟꯅ ꯇꯧꯔꯁꯤ
ꯁꯤꯗ ꯂꯥꯛꯑꯒ ꯄ꯭ꯔꯠꯅꯥꯁꯨ ꯀꯔꯤꯁꯨ ꯇꯧꯗꯕꯒꯤ ꯃꯥꯜꯂꯦ ꯊꯥꯎꯏ ꯌꯥꯝ ꯅꯨꯉꯥꯏ ꯍꯥꯥ
ꯅꯣꯏ ꯏꯃꯥ ꯈꯣꯏꯅꯈꯤꯀꯦ ꯍꯥꯏꯕ꯭ꯔꯥ
ꯐꯖꯅ ꯄꯨꯊꯔꯒ ꯂꯩꯥꯔꫭꯅ ꯑꯌꯨꯛ ꯌꯨꯛꯇ ꯋꯥꯀꯤꯡꯒꯨꯝꯕ ꯆ ꯆꯠꯦꯕꯁ ꯍꯥꯏꯗꯤ ꯀꯣ ꯑꯩꯁꯦ ꯁꯤꯗ ꯂꯩꯏꯔꯒ ꯌꯥꯝ ꯇꯨꯝꯃꯦ ꯍꯥꯏꯔꯁꯨ ꯃꯇꯝ ꯆꯥꯅ ꯇꯨꯝꯗꯦ ꯃꯇꯝ ꯆꯥꯅ ꯆꯥꯛ ꯆꯥꯗꯦ ꯁꯨꯃꯥꯏꯅ ꯑꯣꯏꯌꯦꯕ
ꯍꯣꯏ ꯑꯗꯨꯒꯤꯁꯨ ꯇꯧꯕꯅꯦ ꯑꯩꯁꯨ ꯅꯍꯥꯟꯃꯨꯛ ꯑꯁ ꯑꯩ ꯑꯗꯨꯃꯥꯏꯅ ꯇꯧꯕꯒꯤ ꯄꯩꯁꯥ ꯀꯩꯅꫭꯝ ꯇꯧꯕꯅꯤ
ꯑꯗꯨꯗꯒꯤꯅꯦꯕ ꯍꯧꯖꯤꯛꯁꯦ ꯑꯃꯨꯛꯀ ꯎꯝ ꯉꯁꯤꯗꯤ ꯈꯔ ꯍꯣꯁꯄꯤꯇꯥꯜ ꯆꯠꯄꯤ ꯊꯦꯡꯗꯤ ꯊꯦꯡꯅꯤꯅꯦꯀꯣ ꯑꯩꯈꯣꯏꯗꯣ ꯄꯨꯡ ꯕꯥꯔꯣ ꯁ꯭ꯋꯥꯏꯗ ꯍꯜꯂꯛꯑꯒ ꯆꯥꯛ ꯆꯥꯔꯦ ꯑꯗꯨꯗꯒ ꯍꯧꯖꯤꯛ ꯅꯨꯡꯗꯥꯡ ꯄꯨꯡ ꯏꯂꯚꯦꯟ ꯊꯥꯔꯇꯤ ꯇꯨꯋꯜꯐ ꯇꯨꯌꯦꯜꯞ ꯊꯥꯔꯇꯤ ꯁꯨꯋꯥ꯭ꯗ ꯑꯃꯨꯛꯀ ꯆꯥꯔꯗꯤ ꯌ‌ꯦꯡꯉꫭ ꯑꯗꯨ ꯆꯥꯔꯅꯤ ꯑꯗꯨ ꯂꯣꯏꯔꯒ ꯄꯨꯡ ꯑꯅꯤ ꯑꯍꯨꯝꯗ ꯑꯃꯨꯛꯀ ꯇꯨꯝꯈ꯭ꯔꯅꯤ ꯌꯦꯡꯉꯣ ꯑꯗꯨ ꯂꯣꯏꯔꯒ ꯄꯨꯡ ꯃꯔꯤ ꯃꯉꯥꯗ ꯋꯀꯤꯡ ꯆꯠꯁꯤꯅ ꯍꯧꯗꯣꯛꯂꯛꯀꯅꯤ
ꯑꯗꯣ ꯀꯩꯅꯣ ꯆꯥꯛ ꯆꯥꯕ ꯈꯣꯠꯄꯗꯤ ꯁꯤꯒ ꯑꯃꯨꯛꯃꯨꯛꯇꯤ ꯃꯥꯟꯕ ꯃꯥꯜꯂꯦꯗꯀꯣ ꯀꯤꯗꯤ ꯄꯨꯡ ꯕꯥꯔꯣꯅꯤꯅ ꯀꯣ
ꯎꯝ ꯑꯗꯨꯒꯤ ꯑꯁꯤꯗ ꯑꯁꯦꯡꯕ ꯍꯥꯏꯔꯗꯤ ꯇꯨꯝꯂꯒ ꯇꯨꯝꯕ ꯄꯦꯟꯗ꯭ꯔꯒ ꯍꯧꯒꯠꯂ‌ꯦꯅ ꯑꯩ ꯑꯗꯨꯗꯒꯤ ꯌꯥꯝ ꯇꯨꯝꯅꯤꯡꯕꯁꯨ ꯇꯨꯝꯗ꯭ꯔꯒ ꯍꯧꯒꯠꯂꯒ ꯑꯃꯨꯛꯀ ꯋꯥꯋꯥꯛꯀꯤꯡ ꯆꯠ ꯅꯨꯃꯤꯠ ꯃꯁꯨ ꯑꯩ ꯌꯥꯎꯋꯦꯕ ꯑꯗꯨꯗꯤ ꯑꯩꯈꯣꯏ ꯃꯥꯅ ꯋꯀꯤꯡꯒ ꯆꯠꯁꯦ ꯍꯥꯏꯔꯁꯨ ꯆꯠ ꯑꯩꯁꯦ ꯍꯛꯆꯥꯡ ꯉꯝꯗꯕꯒꯤ ꯆꯠꯈ꯭ꯔꯅꯨ ꯍꯥꯏꯌꯣ ꯍꯥꯏꯈ꯭ꯔꯅꯤ ꯑꯗꯨꯒ ꯃꯤꯗꯤ ꯌꯨꯝꯗ ꯂꯩꯕꯅꯤꯅ ꯑꯗꯨꯒꯨꯝꯕ ꯋꯥꯗꯣ ꯍꯥꯏꯕ ꯉꯝ ꯗ‌ꯦꯕꯥ ꯑꯩꯏꯁꯨ ꯍꯧꯒꯠꯇꯣ ꯍꯧꯕ ꯇ ꯐꯒꯤ ꯏ ꯇ ꯇꯅ ꯁꯨꯃꯥꯏꯅ ꯍꯥꯏ ꯍꯥꯏꯕꯗꯣ ꯏꯀꯥꯏꯅꯀꯣ ꯁꯤ ꯍꯥꯏꯔꯗꯤ ꯑꯗꯨ ꯑꫭꯏꯕꯒꯤ ꯑꯩꯗꯨ ꯑꯗꯨꯝ ꯏ ꯇ ꯏ ꯉ ꯆ ꯂꯩꯗꯨ ꯐꯜꯂꯒ ꯆꯥꯛ ꯊꯣꯡꯉꯅꯤ ꯆꯥꯛ ꯆꯥꯔꯅꯤ ꯃꯨꯀꯠ ꯇꯨꯝꯕꯅꯤ ꯑꯗꯨꯗꯤ ꯍꯛꯆꯥꯡ ꯐꯅꯤꯉꯥꯏ ꯂꯩꯏꯇꯔ‌ꯦꯕꯥ
ꯆꯥꯛꯇꯤ ꯑꯃꯨꯛ ꯀꯟꯅꯅꯥ ꯊꯣꯡꯕ꯭ꯔꯥ
ꯑꯩꯊꯣ ꯑꯩꯅ ꯆꯥꯛ ꯊꯣꯡꯉꯦ ꯑꯄꯥꯥꯎꯅ ꯏꯟꯖꯥꯡ ꯊꯣꯡꯉꯦ ꯃꯔꯛ ꯃꯔꯛꯇ ꯑꯩꯅ ꯍꯦꯟꯖꯥꯡꯁꯨ ꯊꯣꯡꯕꯝ ꯇꯝ ꯂꯩꯩ ꯀꯃꯥꯏ ꯇꯧ
ꯅꯣꯏ ꯆꯦ ꯊꯕꯛ ꯇꯧꯗ꯭ꯔꯦꯀꯣ
ꯎꯝ ꯃꯥꯗꯤ ꯊꯕꯛ ꯏꯒꯥꯡꯒ ꯇꯧꯋꯦ ꯑꯗꯨꯒ ꯎꯝ ꯃꯔꯛ ꯃꯔꯛꯇ ꯃꯥꯁꯨꯨ ꯆꯥꯡ ꯏꯖꯥꯡ ꯊꯣꯉꯦ ꯊꯣꯡ
ꯎꯝ ꯅꯣꯏ ꯗꯨꯀꯥꯟ ꯌꯣꯟꯈ꯭ꯔꯕꯣ
ꯎꯝ ꯌꯣꯟꯈꯔꯦ ꯑꯁ ꯗꯨꯀꯥꯟꯗ ꯂꯩꯔꯝ ꯎꯝꯋꯥꯅꯤꯗ
ꯑꯩ ꯅꯍꯜ ꯖꯤꯐꯣꯠ ꯆꯠꯂꯦ ꯍꯥꯏꯌꯦ
ꯎꯝ ꯆꯠ ꯎꯝ ꯍꯣꯏ ꯑꯁꯇꯨꯁꯨ ꯇꯥꯟꯕ ꯍꯪꯗꯦꯗ ꯌꯨꯝꯗ ꯁꯦꯝꯕꯅꯁꯨ ꯍꯦꯟꯅ ꯍꯥꯎꯋꯦꯗ
ꯅꯍꯥꯟ ꯃꯣꯏꯅ ꯃꯃꯁꯥꯅ ꯀꯩꯅꯣ ꯌꯨꯠꯇꯨꯞꯇ ꯀꯩꯅꯣ ꯇꯧꯋꯦꯕ ꯍꯣꯏ
ꯒꯤ ꯃꯐꯝꯗꯅꯦ ꯑꯗꯨꯗꯣ ꯃꯣꯏꯒꯤ ꯎꯝ ꯂꯤꯟꯖꯣꯗꯣ ꯁꯦꯐ ꯀꯨꯝꯕ ꯃꯥꯟꯂꯦ ꯁꯔꯇꯤꯐꯥꯏꯠ ꯇꯧꯕ ꯃꯤ ꯃꯥꯜꯂꯦꯅ ꯍꯥꯏꯌꯦꯕ ꯑꯩꯁꯦ ꯑ ꯃꯥꯒꯤ ꯃꯤ ꯃꯌꯥꯝꯁꯨ ꯂꯩꯌꯦꯗ ꯃꯥꯅ ꯊꯣꯡꯕ꯭ꯔ ꯀꫪꯤ ꯇꯧꯕ꯭ꯔꯥ ꯈꯪꯗꯦ ꯃꯥꯗꯣ ꯄꯩꯁꯥꯒꯨꯝꯕ ꯀꯥꯎꯟꯇꯔꯒꯨꯝꯕꯗ ꯑꯃꯨꯛꯀ ꯐꯝꯃꯦ ꯑꯩꯁꯨ ꯈꯪꯗꯦꯕ ꯏꯅꯣꯏ ꯂꯣꯏꯔꯒ ꯃꯃꯥꯏꯒ ꯈꯨꯄꯥꯛ ꯑꯃ
ꯎꯝ ꯅꯣꯏꯕ꯭ꯔꯥ
ꯈꯨꯨꯟꯑꯣꯏꯗꯤ ꯂꯣꯏꯔꯦ
ꯑꯩꯅ ꯈꯟꯕꯖꯦ ꯃꯥꯒꯤ ꯋꯦꯁꯀꯨꯝꯕꯗꯤ ꯑꯗꯨꯝ ꯀꯪꯕ꯭ꯔꯥ ꯁꯤꯅꯤ
ꯈꯨꯠꯆꯥꯎ ꯑꯃ ꯃꯥꯒꯤ ꯅꯨꯄꯥꯥꯅ ꯏ ꯄꯤꯛ ꯄꯤꯛꯑꯦ ꯐꯣꯟꯗꯅ ꯆꯥꯎꯋ ꯃꯥ ꯅꯨꯄꯥꯗꯤ ꯕꯥꯅꯤꯗꯤ ꯂꯣꯛꯅꯤꯡꯉꯦ ꯌꯥꯝꯅ ꯁꯤ
ꯃꯣꯏ ꯄꯩꯁꯥ ꯎꯝ ꯄꯩꯁꯥ ꯌꯥꯝ ꯇꯥꯟꯂꯝꯃꯅꯤ ꯇꯦꯚꯜꯗ ꯐꯨꯜ ꯐꯨꯜ ꯐꯨꯜ ꯐꯨꯜ ꯅꯦ ꯃꯣꯏꯒꯤꯗ
ꯍꯣꯏ ꯑꯗꯣ ꯃꯣꯏꯗꯣ ꯍꯥꯏꯕꯗꯤ ꯃꯤ ꯈꯣꯝꯕꯁꯨ ꯍꯩꯕ ꯃꯥꯜꯂꯦꯗ
ꯑꯧ ꯏꯁ ꯌꯥꯝ ꯌꯥꯝꯅꯤꯅꯦ
ꯑꯗꯨ ꯅꯣꯏ ꯆꯥꯕꯗ ꯀꯌꯥ ꯀꯌꯥ ꯆꯥꯕ꯭ꯔꯥ
ꯇꯨ ꯊꯥꯎꯖꯟ ꯐꯥꯏꯚ ꯍꯟꯗ꯭ꯔꯦꯠꯒꯤ ꯆꯔꯦ
ꯏꯃꯥꯏ ꯑꯗꯨ ꯀꯌꯥꯝ ꯌꯥꯝꯒꯦ ꯑꯗꯨꯒꯤ ꯑꯗꯨꯗꯣ ꯃꯤ ꯃꯉꯥꯒꯤ ꯑꯣꯏꯕ
ꯑꯍꯨꯝ ꯑꯩꯈꯣꯏꯅ ꯑꯍꯨꯝꯒꯤ ꯈꯥꯛꯇ ꯑꯣꯏꯕꯒꯤꯅꯤꯗ ꯑꯗꯨ ꯆꯥꯕ ꯉꯝꯗꯦꯗ ꯈꯔ ꯎꯝ
ꯑꯩꯌꯣ ꯍꯨꯟꯗꯣꯛ ꯍꯨꯟꯗꯣꯛꯈ꯭ꯔꯣ
ꯑꯗꯨꯝ ꯍꯨꯟꯗꯣꯄ ꯇꯥꯔꯅꯤ ꯈꯤꯇꯪ ꯌꯥꯝꯗꯤ ꯌꯥꯝ ꯗ꯭ꯔꯦꯗ ꯍꯨꯟꯗꯣꯛꯄꯗꯣ ꯑꯂꯨ ꯒꯨꯝꯕ ꯈꯣꯏꯗꯤ ꯏꯕꯗꯣ ꯑꯗꯨꯒ ꯑꯣꯛꯇꯣꯄꯥꯥꯁꯀꯨꯝꯕ ꯈꯔ
ꯅꯪꯗꯤ ꯑꯁ ꯄꯦꯜꯂꯝꯃꯕꯅꯤꯉꯣ
ꯍꯣꯏ ꯑꯗꯣ ꯑꯁꯤꯗꯒꯤ ꯐꯥꯔꯥꯁ ꯂꯥꯛꯄꯟꯗꯁꯨ ꯑꯥꯗ ꯆꯠꯇ꯭ꯔꯤꯀꯥꯟꯗ ꯁꯤ ꯐꯨꯗ ꯑꯃꯨꯛꯀ ꯍꯥꯟꯅ ꯌꯨꯝꯗꯒꯤ ꯁꯦꯝꯔꯁꯨ ꯆꯥꯈ꯭ꯔꯅꯤꯕ
ꯑꯗꯨꯗ
ꯅꯣꯡꯃ ꯎꯝ ꯑꯗꯨꯒꯤ ꯃꯄꯥꯟꯁꯦ ꯊꯣꯛꯃꯟ ꯑꯦꯅ ꯄꯨꯕ ꯆꯠꯀꯦꯅ ꯑꯃꯨꯛꯀ ꯆꯠꯂꯦ ꯑꯥꯗ
ꯎꯝ
ꯑꯁ ꯄꯩꯁꯥꯗꯤ ꯐꯖꯅ ꯇꯤꯡꯉꯤꯗꯥ ꯏꯆꯦ ꯍꯣꯏꯁꯦ
ꯑꯣ
ꯑꯩ ꯂꯥꯛꯄꯅꯤꯅ ꯅꯨꯡꯉꯥꯏꯇꯦꯅ ꯃꯣꯏꯁꯨ ꯇꯧꯕꯤꯔꯥ ꯑꯩꯅ ꯍꯦꯟꯅ ꯁꯥꯊꯤꯔꯥ ꯂꯩꯔꯤꯁꯦ
ꯑꯥ ꯅꯥꯕ ꯈꯣꯠꯄꯒꯤ ꯇꯧꯕꯗꯤ ꯃꯣꯏ ꯄꯨꯊꯣꯛꯄꯤꯕ꯭ꯔꯥ
ꯒꯥꯔꯤꯒꯤ ꯕꯔꯥꯒꯨꯝꯕꯗꯤ ꯃꯣꯏꯅ ꯄꯨꯊꯣꯛꯑꯦ ꯑꯗꯨ
ꯀꯩꯅꯣ ꯑꯗꯨ ꯌꯨꯝꯗ ꯂꯩꯕꯗꯣ ꯅꯪꯅꯦ ꯅꯣꯏ ꯏꯆꯦꯒꯤ ꯅꯨꯄꯥꯅꯦ ꯅꯣꯏ ꯏꯆꯦ ꯇꯪ ꯅꯣꯏ ꯑꯍꯨꯝ ꯈꯛꯇꯪꯔꯥ
ꯏꯌꯥꯝꯕꯥꯁꯨ ꯏꯆꯦꯒꯤ ꯃꯅꯥꯎꯅꯨꯄꯥ
ꯃꯥꯗꯤ
ꯃꯥꯗꯤ ꯊꯕꯥꯛ ꯆꯠꯄꯒꯤ ꯇꯥꯏꯃꯤꯡꯗꯣ ꯌꯥꯗꯕ ꯍꯣꯏꯅꯦ ꯉꯁꯤꯁꯨ ꯁꯨꯏꯃꯤꯡ ꯄꯨꯜꯒ ꯆꯠꯈꯥꯏꯗꯅ ꯑꯦ ꯃꯨꯛꯀꯥ ꯃꯤꯡꯒꯥ ꯀꯥꯎꯔꯥ ꯂꯩꯔꯦ ꯍꯣꯏ
ꯎꯝ
ꯏꯁ ꯑꯣꯏꯗꯤꯕ ꯍꯣꯏ ꯏꯁꯤꯡꯅ ꯌꯥꯝ ꯅꯨꯡꯉꯥꯏꯌꯦ ꯑꯁ ꯄꯩꯁꯥ ꯉꯥꯛꯇꯅꯤꯗꯥ ꯃꯣꯏꯅ ꯂꯧꯔꯤꯁꯦ
ꯑꯁ ꯏꯀꯥꯏꯖꯩꯗ
ꯋꯥꯟ ꯍꯟꯗ꯭ꯔꯦꯠ ꯁꯚꯦꯟꯇꯤꯅꯦ ꯍꯥꯏꯌꯦ ꯁꯨꯏꯃꯤꯡ ꯄꯨꯜꯒꯤ ꯕꯤꯖꯤꯇꯦꯁ ꯎꯝ ꯑꯗꯨꯒ ꯑꯧ ꯅꯨꯄꯥ ꯍꯣꯏꯒꯤ ꯗ꯭ꯔꯦꯁꯅ ꯐꯤꯐꯇꯤ ꯔꯨꯄꯤꯁ ꯅꯨꯄꯤ ꯑꯩꯈꯣꯏꯒꯤ ꯗ꯭ꯔꯦꯁꯅ ꯋꯥꯟ ꯐꯤꯁꯇꯤ ꯏꯁꯥ ꯏꯁꯥꯒꯤ ꯗ꯭ꯔꯦꯁ ꯆꯠ ꯁꯦꯠꯂꯒ ꯑꯥ ꯁꯨꯏꯋꯤꯃꯤꯡ ꯄꯨꯜ ꯆꯪꯕ ꯌꯥꯗꯦ
ꯑꯣ ꯀꯩꯅꯣ ꯋꯥꯟ ꯐꯤꯐꯇꯤꯗꯤ ꯋꯥꯟ ꯐꯤꯞꯇꯤꯗꯤ ꯌꯥꯝ ꯌꯥꯝꯃꯦ ꯀꯔꯤ ꯀꯔꯤ ꯂꯩꯕ꯭ꯔꯣ ꯅꯨꯄꯤꯒꯤꯗꯤ
ꯅꯨꯄꯤ ꯑ ꯖꯝꯁꯨꯠ ꯀꯨꯝꯕ ꯋꯥ ꯆꯥꯠꯇꯣ
ꯅꯣꯏ ꯑꯥ ꯑꯗꯨꯝ ꯃꯣꯏ ꯅꯣꯏ ꯑꯗꯨꯒꯨꯝꯕ ꯂꯣꯏ ꯁꯦꯠꯂꯒꯁꯨ ꯆꯪꯕ꯭ꯔꯥ
ꯎꯝ ꯅꯣꯛꯅꯤꯡꯒꯅꯤꯍꯦ
ꯅꯨꯡꯗꯤ ꯅꯨꯡꯉꯥꯏ ꯑꯥ ꯇꯨꯝꯕ ꯄꯦꯟꯗ꯭ꯔꯦ ꯉꯔꯥꯡ ꯉꯁꯥꯏꯒ ꯍꯧꯒꯠꯂꯒ ꯃꯨꯀ ꯃꯟꯅꯦꯗ ꯀꯥꯗ ꯄꯨꯔꯤ ꯆꯠꯄ ꯄꯨꯔꯤ ꯆꯥꯕ ꯆꯠꯄꯅꯦꯕ
ꯀꯅꯥ ꯀꯅꯥꯥ
ꯏꯆꯦ ꯑꯩꯈꯣꯏꯒ ꯑꯗꯨꯒꯤ ꯁꯨꯏꯋꯤꯃꯤꯡ ꯄꯨꯜ ꯂꯩꯌꯦꯅ ꯎꯝ ꯁꯨꯏꯋꯤꯃꯤꯡ ꯄꯨꯜ ꯆꯠꯅꯤꯡꯕ꯭ꯔꯥ ꯍꯥꯏꯔꯒ ꯏꯆꯦꯅ ꯆꯠꯂꯁꯤ ꯆꯠꯂꯁꯤ ꯇꯧꯔꯕꯩ
ꯑꯦ ꯑꯗꯨꯗꯤ ꯃꯥꯁꯨ ꯃꯥꯁꯨ ꯄ꯭ꯔꯦꯛꯅꯦꯟ ꯑꯣꯏꯅ ꯑꯣꯏꯅ ꯑꯗꯨꯝ
ꯑꯥ ꯍꯦꯝꯖꯤꯟꯕꯅꯦ ꯃꯥꯅ ꯍꯣꯏ ꯄ꯭ꯔꯦꯛꯇꯤꯁ ꯇꯧꯗ ꯇꯧꯔꯥ ꯃꯥꯗꯤ ꯍꯦꯟꯖꯤꯜꯂꯦ ꯀꯤꯗꯝꯅꯤ ꯁꯤꯒꯨꯝꯕ ꯅꯨꯄꯤꯁꯦ ꯑꯩꯁꯨ ꯀꯤꯕꯅ ꯑꯥ ꯈꯨꯅꯨꯡꯉꯥꯏꯗꯤ ꯂꯣꯏꯔꯦꯀꯣ ꯏꯁꯤꯡꯗꯣ
ꯃꯣꯠꯇꯕ꯭ꯔꯥ
ꯃꯣꯠꯇꯦꯍꯦ ꯌꯥꯝ ꯅꯩꯝꯅꯦ ꯑꯩ ꯍꯣꯔꯦꯟ ꯐꯣꯇꯣ ꯊꯥꯔꯛꯀꯦ
ꯍꯣꯏ ꯃꯄꯥꯟ ꯂꯝ ꯑꯣꯏꯕꯗꯤ ꯈꯔꯗꯤ ꯅꯨꯡꯗꯤ ꯅꯨꯡꯉꯥꯏꯔꯝꯒꯅꯤꯗ
ꯎꯝ ꯏꯝꯐꯥꯜꯒꯨꯝꯕꯗ ꯅꯨꯄꯥꯈꯣ ꯑꯦ ꯑꯩꯗꯤ ꯌꯥꯗ꯭ꯔꯦꯗ ꯃꯤꯡꯅ ꯄꯥꯟꯕꯅ
ꯀꯔꯤꯅꯣ
ꯁꯤꯃꯤꯡ ꯄꯨꯜ ꯆꯠꯄ ꯆꯞ ꯃꯅꯥꯕꯅꯤ
ꯑꯣ
ꯃꯈꯣꯏꯅ ꯊꯥꯒꯠ ꯈꯠꯄꯗꯨ
ꯎꯝ
ꯃꯤꯗꯤꯗꯨ ꯅꯃꯦ ꯌꯥꯃꯦ ꯑꯩꯈꯣꯏꯅ ꯀꯥꯎꯅ ꯇꯧꯕꯗꯀꯣ ꯃꯣꯏꯁꯦ ꯅꯨꯃꯤꯠ ꯑꯃꯗ ꯁꯦꯚꯦꯟꯇꯤꯟ ꯊꯥꯎꯖꯟꯒꯨꯝꯕꯗꯤ ꯂꯥꯛꯇꯝꯅꯤꯉꯥꯏ ꯃꯥꯂꯦ ꯀꯇꯥꯎꯒ ꯎꯝ ꯃꯤ ꯌꯥꯝꯃꯦ ꯄꯨꯡ ꯑꯃ ꯑꯃꯈꯛ ꯎꯝ ꯆꯥꯎꯑꯣ ꯌꯥꯝ
ꯑꯣꯡ
ꯅꯨꯇꯤ ꯑꯩꯈꯣꯏꯒꯤ ꯈꯔ ꯑꯂꯥꯛ ꯑꯣꯏꯔꯒ ꯂꯩꯦ ꯑꯗꯨ ꯑꯣꯏꯔꯁꯨ ꯑꯩꯈꯣꯏꯗꯤ ꯄꯨꯜꯂꯒ ꯇꯃꯤꯜ ꯂꯩꯁ
ꯑꯩꯈꯣꯏꯁꯨ ꯃꯟꯗꯦ ꯉꯁꯤ ꯉꯁꯤ ꯁꯨꯇꯤ ꯂꯩꯇꯦꯣ ꯑꯗꯨꯝ ꯉꯔꯥꯡ ꯄ꯭ꯔꯦꯛꯇꯤꯀꯦꯜ ꯑꯦꯛꯖꯥꯝ ꯂꯩꯕꯒꯤꯀꯣ ꯉꯁꯤꯗ ꯍꯣꯏ ꯕꯕ ꯀꯩꯅꯣ ꯂꯣꯏ ꯇꯧꯈ꯭ꯔꯁꯦ ꯍꯥꯏꯕꯒꯤ ꯂꯥꯛꯆꯠꯇ꯭ꯔꯦ ꯑꯗꯣ ꯃꯟꯗꯦꯁꯨ ꯇ ꯇꯤ ꯂꯩ ꯍꯥꯏ ꯍꯧꯖꯤꯛ ꯑꯩꯁꯦꯁ ꯊꯥꯔꯛꯑꯦ
ꯅꯨꯡꯉꯥꯏꯔꯕ꯭ꯔꯣ
ꯈꯣꯡꯗꯗ ꯈꯥꯟ ꯑꯦꯁꯥ
ꯇꯥꯟ ꯇꯂꯤꯗ
ꯍꯣꯏ ꯑꯦꯛꯖꯥꯝ ꯅꯛꯄꯒꯤꯀꯣ ꯄꯥꯏꯔꯤꯛꯁꯨ ꯄꯥꯗꯦ
ꯎꯝ ꯑꯁ ꯑꯩꯗꯤ ꯍꯣꯁꯇꯦꯜ ꯂꯥꯛꯑꯒ ꯑꯌꯨꯛꯁꯨ ꯄꯥꯔꯥꯊꯥ ꯅꯨꯡꯇꯤꯒꯤ ꯆꯥꯕ ꯆꯠꯇ꯭ꯔꯗꯤ ꯌꯥꯔꯔꯣꯏꯅꯦ
ꯎꯍꯨꯃ
ꯑꯌꯨꯛ ꯈꯨꯗꯤꯡ ꯕ꯭ꯔꯦꯛꯐꯥꯁ ꯂꯣꯏꯔꯒ ꯍꯤꯗꯥꯛ ꯆꯥꯗ꯭ꯔꯗꯤ ꯌꯥꯗ꯭ꯔꯦ
ꯉꯁꯤ ꯑ ꯃꯦꯁꯇ ꯂꯩꯕ ꯑꯆꯧꯕꯗꯣ
ꯑ
ꯑꯗ ꯅꯨꯄꯥꯁꯦ ꯂꯩꯇꯕ ꯉꯁꯤꯁꯦ ꯆꯥꯛꯀꯨꯝꯕ ꯋꯥꯠꯈ꯭ꯔꯕ꯭ꯔꯥ ꯑꯩꯈꯣꯏꯁꯦ ꯆꯞ ꯆꯥꯔꯒ ꯂꯩꯌꯦꯕ ꯑꯗꯨꯒꯤ ꯃꯥꯁꯦ ꯍꯣꯁꯇꯦꯜ ꯃꯄꯨꯗꯣ ꯀꯩꯅꯣꯗꯣ ꯑꯪ ꯑꯩ ꯕꯤꯗꯣ
ꯑꯣ ꯑꯣ ꯑꯣ ꯑꯣ
ꯑꯗꯨ ꯅꯨꯄꯥꯁꯦ ꯂꯥꯛꯈ꯭ꯔꯕ ꯑꯗꯨꯒꯤ ꯂꯥꯛ ꯑꯁꯤꯗ ꯆꯥꯛ ꯆꯥꯛꯁꯦ ꯋꯥꯠꯈ꯭ꯔꯕꯗꯨꯒꯤ ꯆꯥꯛ ꯋꯥꯘꯠꯈ꯭ꯔꯕꯒꯤ ꯃꯥꯁꯦ ꯍꯧꯖꯤꯛꯀꯤ ꯀꯩꯅꯣ ꯃꯦꯠꯁꯀꯤ ꯑꯆꯧ ꯑꯆꯧꯕ ꯅꯨꯄꯥꯁꯦ ꯀꯣ ꯇꯧꯕꯀꯣ ꯀꯣ ꯇꯧꯈ꯭ꯔꯒ ꯂꯥꯛꯕ ꯅꯪ ꯁꯤ ꯂꯩꯇ꯭ꯔꯤꯁꯦ ꯀꯔꯤꯒꯤꯅꯣ ꯎꯝ ꯁꯤꯗ ꯆꯥꯛ ꯋꯥꯠꯄ ꯈꯣꯠꯄꯁꯦ ꯇꯧꯔꯒ ꯃꯁꯤꯗ ꯂꯥꯛꯋꯦꯕꯥ ꯃꯤ ꯃꯃꯥꯡꯗ
ꯎꯝ
ꯑꯗꯨꯒ ꯋꯥꯔꯗꯦꯟ ꯈꯣꯏꯁꯨ ꯃꯣꯏ ꯂꯣꯏꯅ ꯆꯪꯉꯒ ꯆꯥꯛ ꯋꯥꯠꯄꯒꯤ ꯃꯣꯏ ꯀꯝꯄ꯭ꯂꯦꯟ ꯇꯧꯕ ꯃꯥꯜꯂꯦ ꯁꯥꯇ꯭ꯔꯈꯣꯏꯅ ꯑꯗꯨꯒꯤ ꯋꯥꯔꯗꯟ ꯃꯦꯝ ꯑꯅꯤ ꯍꯧꯖꯤꯛꯀꯤ ꯑꯩꯈꯣꯏꯒꯤ ꯃꯆꯥꯗꯨꯒ ꯀꯩꯕꯥꯁꯦ ꯑꯩ ꯑ ꯀꯩꯅꯣꯈꯣꯏꯒꯤ ꯅꯨꯄꯤꯈꯣꯏꯗꯣ